ꯍꯂꯣ
ꯍꯧꯖꯤꯛꯇꯤ ꯇꯥꯔꯤꯕ꯭ꯔꯣ
ꯑꯩꯁ ꯇꯥꯏꯅꯦꯇꯣ
ꯑ
ꯅꯨꯡꯉꯔꯤꯔꯤꯕ꯭ꯂꯣ ꯅꯪꯕꯨꯣ
ꯑꯩꯁ ꯅꯨꯡꯉꯥꯏꯔꯒ ꯍꯪꯕ ꯀꯣ ꯅꯪ ꯍꯣ ꯍꯣ ꯇꯔꯒ ꯇꯔ ꯇꯔꯥꯒ ꯑꯩ ꯕꯔꯤꯡꯗ ꯂꯩꯕ
ꯀꯩ ꯀꯔꯤ ꯃꯈꯣꯟꯅꯣꯅꯦ ꯑꯗꯨꯃꯥꯏ ꯑꯁ ꯇꯧꯧꯕꯅꯣ ꯅꯪꯁꯦ ꯌꯥꯝꯅ ꯇꯥꯏꯅꯦ ꯐꯦꯟ ꯃꯈꯣꯟꯒꯨꯝꯕ ꯆꯍꯤ ꯆꯥꯅꯤ ꯅꯪ ꯑꯗꯨꯃꯥꯏꯅ ꯇꯧꯔꯗꯤ
ꯍꯧꯖꯤꯛꯁꯨ ꯇꯥꯕ꯭ꯔꯥ
ꯇꯥꯏ ꯇꯥꯏ ꯇꯥꯏ
ꯍꯧꯖꯤꯛꯇꯤ
ꯇꯥꯏ
ꯅꯆꯤꯟ ꯊꯤꯒꯅꯨ
ꯀꫪꯤꯅꫭ ꯅꯨꯡꯉꯥꯏꯔꯤꯕ꯭ꯔꯣ
ꯅꯨꯡꯉꯥꯏ ꯅꯨꯡꯉꯥꯏ ꯌꯥꯝ ꯅꯨꯡꯉꯥꯏ ꯅꯨꯡꯉꯥꯏꯃꯟꯕꯒꯤ ꯊꯕꯛꯁꯨ ꯁꯨꯅꯤꯡꯗꯦ ꯆꯥꯛꯂꯤ ꯆꯥꯔꯕ꯭ꯔꯣ ꯅꯨꯡꯗꯥꯡ
ꯑꯁ ꯀꯗꯥꯏꯗꯒꯤ ꯑꯌꯨꯛꯇ ꯆꯥꯛ ꯑꯌꯨꯛꯀꯤ ꯆꯥꯛꯁꯨ ꯆꯥꯗ꯭ꯔꯤ ꯃꯦꯒꯤ ꯑꯣꯏꯅ ꯆꯥꯔꯒ ꯑꯁ ꯄꯨꯛ ꯌꯥꯝ ꯊꯟꯕꯒꯤꯀꫭ ꯄꯨꯛ ꯌꯥꯝ ꯆꯥꯎꯔꯒ ꯇꯨꯝꯕꯅꯦ
ꯍꯜꯂꯣ
ꯍꯜꯂꯣ ꯇꯥꯏꯌꯦ ꯇꯥꯏꯌꯦ
ꯐꯖꯅ ꯋꯥꯔꯤ ꯁꯥꯔꫭꯅꯦ ꯏꯇꯥꯎ ꯅꯪꯁꯨ ꯑꯩꯕꯨ
ꯍꯧꯖꯤꯛ ꯍꯤ ꯍꯤ ꯏꯇꯥꯎꯕꯨ ꯍꯧꯖꯤꯛ ꯑꯩ ꯋꯥ ꯌꯥꯝ ꯎꯝ ꯑꯝ ꯍꯪꯗꯣꯏꯅꯤ
ꯅꯨꯄꯤꯁꯤꯡꯕꯨꯗꯤ ꯅꯨꯄꯤꯁꯤꯡꯕꯨꯗꯤ ꯐꯖꯅ ꯋꯥꯔꯤ ꯁꯥꯔꯒ ꯅꯪ ꯆꯤꯟ ꯌꯥꯝ ꯊꯤꯌꯥꯒꯄ ꯑꯩꯕꯨꯗꯤ ꯃꯁꯥꯒꯤꯅꯦ
ꯇꯧꯗꯦ ꯑꯗꯨꯝ ꯇꯧꯗꯦꯗꯤ
ꯅꯪꯁꯦ ꯅꯆꯤꯟ ꯌꯥꯝ ꯊꯤꯌꯦ ꯏꯇꯥꯎ ꯅꯪꯁꯨ
ꯍꯧꯖꯤꯛ ꯅꯨꯡꯁꯥ ꯌꯥꯝ ꯁꯥꯕ꯭ꯔꯥꯅ ꯃꯝꯕ꯭ꯔꯥ
ꯁꯤꯗꯗꯤ ꯁꯥꯗꯦ ꯅꯣꯡ ꯆꯨꯒ‌ꯦ ꯇꯧꯋ‌ꯦ
ꯑꯣ ꯈꯣꯏꯗꯤ ꯑꯁ ꯅꯨꯡꯁꯥ ꯌꯥꯝ ꯁꯥꯃꯟꯕꯒꯤ ꯂꯩꯕ ꯌꯥꯗꯦ ꯑꯗꯨꯒ ꯑꯦ ꯁꯤ ꯈꯛꯇ ꯊꯝꯔꯒ ꯍꯧꯖꯤꯛ ꯐꯝꯒꯅꯤ
ꯊꯕꯛ ꯃꯐꯝꯗ ꯑꯗꯣ ꯅꯨꯡꯗꯥꯡꯗꯤ ꯀꯔꯤ ꯌꯦꯟꯁꯥꯡ ꯆꯥꯒꯅꯤ
ꯈꯪꯗꯦꯅꯦ ꯉꯁꯤ ꯀꯔꯤ ꯌꯦꯟꯁꯥꯡ ꯆꯥꯁꯤꯔ ꯑꯁ ꯑꯩꯗꯤ ꯁꯥ ꯆꯥꯃꯟꯕꯒꯤꯀꯣ ꯆꯥꯛꯄ ꯆꯥꯅꯤꯡꯗ꯭ꯔꯦ ꯊꯣꯛ ꯀꯦ ꯇꯧꯋꯤꯅꯦ ꯑꯩꯒꯤ ꯄꯨꯛꯁꯨ ꯑꯩꯒꯤ ꯏꯅꯥꯛꯇ ꯅꯨꯄꯥ ꯑꯃ ꯃꯁꯛ ꯐꯖꯕ ꯑꯃꯁꯨ ꯂꯩꯌꯦ ꯍꯦ
ꯅꯨꯄꯥ
ꯍꯣꯏꯅꯦ ꯅꯌꯥꯝꯕꯥꯗꯨ ꯑꯥꯗ ꯂꯥꯔꯤꯛ ꯇꯝꯕ ꯅꯨꯄꯥꯗꫭ
ꯍꯣꯏ
ꯈꯪꯗꯔꯣ
ꯀꯅꯥꯔꯥ ꯂꯥꯏꯔꯤꯛ ꯇꯥꯛ
ꯑꯃꯨꯛ ꯍꯜꯂꯛꯀꯅꯤ ꯍꯥꯏꯕ ꯅꯨꯄꯥꯗꯨ
ꯑꯣ ꯀꯅꯥꯔꯥ ꯈꯪꯗ‌ꯦꯅ‌ꯦ
ꯇꯥꯏꯇꯥꯅꯤꯛ ꯐꯤꯂꯝꯗ ꯀꯨꯝꯕ ꯅꯨ ꯄꯥꯥꯗꯣ ꯃꯤꯡ
ꯐꯔꯁ ꯂꯦꯇꯔꯗ ꯀꯔꯤ ꯆꯪꯕ꯭ꯔꯥ ꯃꯥꯒꯤ ꯃꯤꯡ
ꯑꯁ ꯅꯪꯁꯨ ꯖꯦꯛꯗꯨꯅꯤꯅꯦ
ꯑꯣ ꯈꯪꯉꯦ ꯃꯥꯗꯤ ꯈꯪꯉꯦ ꯃꯥꯁꯨ ꯂꯩꯕ꯭ꯔꯥ ꯍꯧꯖꯤꯛ
ꯂꯩꯌꯦ
ꯐꯁ ꯇꯨ ꯋꯤꯛ ꯑꯣꯏꯔꯝꯒꯅꯤ ꯃꯥ ꯑꯝ ꯑꯩ ꯂꯥꯛꯄꯗ ꯍꯧꯖꯤꯛ ꯂꯩꯕ꯭ꯔꯥ
ꯅꯪꯒꯤ ꯅꯨꯄꯤꯗꯨꯗꯤ ꯑꯃꯨꯛ ꯐꯥꯎꯅꯕ꯭ꯔꯣ
ꯑꯗꯨꯝ ꯃꯥꯅ ꯇꯧꯔꯛꯑꯦꯗ ꯑꯩꯅ ꯇꯧꯗ꯭ꯔꯁꯨ
ꯀꯥꯏꯅꯒꯅꯤ ꯍꯥꯏꯔꯒ ꯅꯪ ꯅꯕꯅꯤꯁꯨ
ꯑꯩꯗꯤ ꯀꯩꯅꯥꯒ ꯇꯧꯕꯅꯦ ꯃꯥꯅ ꯑꯗꯨꯝ ꯇꯧꯔꯛꯂꯒ ꯑꯩ ꯑꯩ ꯀꯔꯤ ꯍꯥꯏꯖꯤꯔꯥ
ꯀꯅꯥꯔ ꯅꯪꯒꯤ ꯐꯣꯟꯗꯣ ꯑꯩ ꯑꯃꯨꯛ ꯑꯩ ꯍꯧꯖꯤꯛ ꯂꯧꯕ ꯆꯠꯀꯦ
ꯍꯍ
ꯅꯪ ꯁꯦ
ꯃꯇꯝꯅ ꯂꯥꯛꯀꯅꯤꯍꯦ ꯅꯪꯁꯨ ꯉꯥꯏꯌꯨ
ꯍꯍꯍꯍ ꯍꯍ ꯅꯪ ꯍꯟꯗꯛ ꯅꯨꯄꯤꯕꯨ ꯋꯥꯔꯤ ꯌꯥꯝ ꯁꯥꯕꯒꯤ ꯀꯥꯎꯔꯝꯒꯅꯤꯗ ꯅꯪꯒꯤ ꯅꯨꯄꯤꯕꯨ
ꯑꯗꯨꯕꯨꯗꯤ ꯀꯥꯎꯗꯦꯗ ꯃꯥꯅ ꯑꯩꯕꯨ ꯋꯥꯔꯤ ꯁꯥꯗꯨꯅ ꯃꯥꯗꯤ ꯂꯩ
ꯑꯩ ꯑꯁ ꯑꯩꯉꯣꯟꯗ ꯅꯨꯄꯤ ꯑꯃ ꯅꯪꯅ ꯅꯪ ꯅꯝꯕꯔ ꯊꯥꯔꯛꯄꯗꫭ
ꯎꯝ
ꯑꯁ ꯑꯩꯉꯣꯟꯗ ꯍꯦꯟꯖꯤꯟ ꯍꯟꯖꯤꯟꯅ ꯇꯧꯔꯛꯑꯦꯅꯦ ꯑꯗꯨ ꯅꯨꯄꯤꯗꯣ ꯃꯦꯁꯦꯁꯁꯨ ꯌꯥꯝ ꯊꯔꯏꯅꯦ
ꯑꯗꯨ ꯇꯧꯒꯅꯦ ꯀꯔꯤꯒꯤꫪ
ꯅꯪꯉꯣꯟꯗꯁꯨꯔꯥ
ꯑ ꯋꯥꯅꯤ ꯀꯨꯃꯥꯏꯅ ꯇꯧꯗꯦ ꯑꯩꯅ ꯑꯉꯣꯟ ꯑꯩꯒꯤ ꯑꯉꯣꯟꯗ ꯀꯣꯜ ꯆꯠꯇꯕ ꯃꯥꯅ ꯇꯧꯔꯛꯄꯗꯣ ꯑꯗꯨꯒ
ꯑꯩꯉꯣꯟꯗꯤ ꯑꯁ ꯋꯥꯆꯦꯞꯇꯁꯨ ꯈꯪꯗꯦ ꯑꯌꯨꯛꯇꯁꯨ ꯑꯌꯨꯛꯇ ꯈꯪꯗꯦ ꯅꯨꯡꯗꯥꯡꯗ ꯈꯪꯗꯦ ꯑꯁ
ꯍꯣꯏ ꯍꯨꯖꯤꯛ ꯑꯩꯈꯣꯏꯗꯗꯤ ꯅꯣꯡ ꯇꯥꯔꯦ ꯑꯣ
ꯈꯔ ꯇꯟ ꯈꯔ ꯇꯟꯕꯀꯣ ꯑꯩ
ꯑꯈꯣꯏ ꯃꯤ ꯅꯠꯇꯦ ꯃꯣ ꯃꯣꯏ
ꯈꯪꯉꯤꯅꯦ ꯈꯪꯉꯤꯅꯦ ꯍꯦꯟꯖꯤꯜꯂꯗꯤ ꯑꯩꯁꯨ ꯍꯦꯟꯖꯤꯟꯕ ꯊꯕꯛ ꯇꯧꯒꯅꯤ
ꯇꯧꯔꯣ ꯇꯧꯔꯣ ꯒꯥꯔꯤ ꯃꯆꯥ ꯑꯃ ꯂꯩꯕꯒꯤꯀꯣ ꯑꯗꯨꯝ ꯇꯧꯋꯣ
ꯑꯩꯁꯨ ꯌꯥꯝ ꯃꯤꯁ ꯇꯧꯕꯅꯦ ꯑꯗꯨꯒ
ꯊꯂꯥꯎꯅꯦ ꯑꯗꯨꯗꯤ
ꯏꯁ ꯑꯩ ꯃꯉꯣꯟꯗ ꯍꯥꯏꯕ ꯎꯝ
ꯑꯩ ꯑꯩ ꯑ ꯑꯩꯒꯤ ꯅꯨꯄꯤꯗ ꯑꯩꯅ ꯑꯩꯅ ꯍꯥꯏꯕ ꯑꯩ ꯊꯣꯛꯂꯛꯑꯒꯦ ꯅꯪꯕꯨ ꯀꯔꯤꯗ ꯎ ꯎꯅꯤꯡꯉꯥꯏ ꯃꯥꯅ ꯍꯥꯏꯕ ꯅꯪ ꯍꯦꯟꯖꯤꯟꯒꯅꯨꯀꯣ ꯍꯥꯏ ꯍꯥꯏꯕ
ꯕꯤꯗꯤꯌꫭꯗ ꯎꯨꯍꯜꯂꫭ ꯍꯥꯏꯌꫭ
ꯅꯦꯛꯁ ꯏꯌꯥꯔꯗꯤ
ꯖꯨꯂꯥꯏꯗ ꯑꯥ ꯑꯩꯅ ꯂꯥꯛꯊꯣꯛꯑꯒꯅꯤ ꯑꯩꯅ ꯂꯥꯛꯀꯅꯤ ꯍꯥꯏꯕ ꯃꯥꯅ ꯑꯗꯨꯗꯨꯅꯤ ꯂꯥꯕ ꯍꯥꯏ ꯌꯥꯝ ꯃꯥꯇ ꯅꯦꯛꯁ ꯏꯌꯥꯔꯗꯤ ꯖꯨꯂꯥꯏꯗ ꯂꯥꯛꯀꯅꯤ ꯑꯩ ꯁꯣꯏꯗꯅ ꯖꯨꯂꯥꯏꯗ ꯂꯥꯛꯂꯒ ꯊꯥ ꯋꯥꯟ ꯋꯤꯛꯀꯨꯝꯕ ꯂꯩꯔꯒ ꯑꯗꯨꯝ ꯆꯠꯇꯣꯏꯅꯤ ꯇꯥꯕ꯭ꯔꯣ
ꯇꯥꯏꯅꯦ ꯇꯥꯏꯅꯦ
ꯍꯧꯖꯤꯛ ꯃꯥ ꯀꯩꯗꯧ ꯑꯣꯏꯔꯤꯕ꯭ꯔꯥ
ꯒꯦꯝ ꯁꯅ ꯃꯥꯗꯤ
ꯎꯝ
ꯆꯤꯡ ꯀꯥꯁꯤꯦꯔꯥ ꯇꯧꯕꯅꯦ ꯑꯗꯣ ꯅꯣꯡ ꯂꯥꯛꯀꯦ ꯇꯧꯕ ꯑꯁ ꯆꯨꯒꯗ ꯆꯨꯔꯣꯏꯗ ꯈꯪꯗꯦ ꯍꯥꯥ
ꯅꯪꯒꯤꯒꯣꯝꯗꯔꯥ
ꯃꯅꯦ
ꯃꯥꯁꯨ ꯅꯨꯄꯤ ꯀꯣꯏꯗꯦ ꯍꯧꯖꯤꯛꯇꯤ
ꯍꯝ
ꯃꯥꯒꯤ ꯃꯉꯨ ꯃꯥꯅꯦ ꯌꯥꯝ ꯀꯩꯅꯣ ꯀꯕꯤꯔꯣ ꯃꯥꯗꯣ
ꯃꯣꯏ ꯀꯥꯏꯕꯗꯨꯔꯥ
ꯇꯥꯎ ꯑ ꯅꯨꯡꯁꯤꯕ ꯍꯜꯂꯣ ꯀꯩꯅꯣ
ꯑꯗꯨꯖꯤꯦ ꯊꯣꯡ ꯇꯥꯕ ꯀꯔꯤꯁꯤꯗ ꯍꯥꯏꯕ ꯇꯖ ꯏ ꯂꯈ꯭ꯔꯣ
ꯇꯥꯏꯅꯦ ꯑꯁ ꯀꯔꯤꯅꯣ ꯀꯩꯀꯩ ꯃꯈꯣꯟꯅꯣ ꯌꯥꯝ ꯇꯥꯏ ꯅꯪꯒꯤꯁꯦ ꯍꯜꯂꯣ ꯃꯅꯥ ꯊꯥ ꯍꯜꯂꯣ ꯀꯗꯏꯕ